ꯎꯝ ꯇꯥꯕ꯭ꯔꯣ ꯍꯜꯂꯣ ꯀꯌꯥꯃꯨꯛ ꯇꯥꯕ ꯏꯪ ꯍꯣꯏ ꯍꯥꯏꯕꯗꯣ ꯍꯥ ꯀꯌꯥꯃꯛ ꯇꯥꯕ꯭ꯔꯥ ꯑꯗꯨ ꯐꯖꯅ ꯇꯥꯕꯗꯣ ꯀꯌꯥꯃꯨꯛ ꯐꯖꯅ ꯇꯥꯕ꯭ꯔꯥ ꯍꯥꯏꯕ
ꯑꯁ ꯇꯥꯕꯗꯨ ꯇꯥꯕꯗꯨꯁꯨ ꯀꯌꯥꯃꯨꯛ ꯐꯖꯅ ꯇꯥꯕ꯭ꯔꯥ ꯀꯌꯥꯃꯨꯛ ꯍꯥꯏꯌꯣꯔꯥ ꯎꯝ ꯄꯣꯏꯟ ꯋꯥꯟ ꯇꯨ ꯇꯦꯟꯗ ꯍꯥꯏꯌꯣꯔꯥ
ꯃꯔꯤ ꯕꯣꯔꯥ ꯃꯔꯤꯒꯨꯝꯕ ꯇꯥ ꯕ꯭ꯔꯥ ꯕꯣꯔꯥ ꯑꯍꯨꯝꯒꯨꯝꯕ ꯃꯑꯣꯡꯗ ꯇꯥꯏꯕ꯭ꯔꯥ ꯍꯥꯏꯕ ꯑꯩ
ꯇꯥꯕꯗ ꯕꯣꯔꯥ ꯑꯃ ꯑꯅꯤ
ꯑꯦ ꯑꯦ ꯅꫭꯛꯅꯨ ꯅꫭꯛꯀꯅꯨ ꯅꯪ ꯅꯣꯛꯑꯗꯤ ꯅꯣꯛꯄꯒꯤ ꯐꯥꯏꯟ ꯂꯧꯕ꯭ꯔꯥ ꯍꯦ ꯑꯃꯔꯥ ꯊꯂꯛ ꯅꯔ ꯂꯧꯊꯣꯛꯄꯗ ꯄꯇꯔꯥ ꯇꯔꯥꯅꯤ ꯅꯪꯅ ꯄꯩꯁꯦꯁꯦ ꯎꯝ ꯑꯁ ꯃꯉꯥꯔ ꯁꯨꯈ꯭ꯔꯦ ꯑꯗꯨ ꯑꯣꯏ ꯂꯨꯄꯥ ꯌꯥꯡꯈꯩ ꯅꯪ ꯖꯤꯄꯦꯗ ꯀꯥꯞꯇꯧꯔꯛꯑꯦ ꯑꯩꯈꯣꯏ ꯂꯨꯄꯥ ꯌꯥꯡꯈꯩ
ꯎꯝ ꯑꯥ ꯑꯥ ꯑꯣ ꯑꯩꯉꯣꯟꯗ ꯀꯥꯞꯀꯗꯧꯕ꯭ꯔꯣ ꯑꯗꯨꯗꯤ ꯅꯣꯛ ꯅꯣꯛꯈꯥꯏꯒꯦ
ꯅꯪ ꯅ ꯅꯦꯝꯕꯣꯛ ꯅꯪ ꯅꯅꯦꯝꯄꯧꯇ ꯀꯥꯞꯄꯤꯒꯗꯕ ꯅꯅꯦꯝꯄꯣꯛ ꯑꯃ ꯁꯛ ꯈꯪꯉꯕ꯭ꯔꯥ
ꯈꯪꯗꯦꯅ
ꯑꯦ ꯅꯪ ꯅꯍꯥꯟꯋꯥ ꯂꯥꯛꯑꯒ ꯑꯃꯨꯛ ꯆꯠꯈ꯭ꯔꯤꯗ ꯅꯪ ꯎꯗꯣꯏꯔꯤꯕ ꯃꯥꯜꯂꯤꯅꯦ
ꯑꯦ ꯅꯪ ꯑꯩꯕꯨ ꯈꯪꯕ꯭ꯔꯅꯦ
ꯏꯁ ꯏ ꯅꯪ ꯈꯪꯗ꯭ꯔꯗꯤ ꯅꯪꯗꯤ ꯑꯩꯒꯤ ꯇꯨꯡꯅꯤ ꯍꯥꯏꯕ
ꯍꯥꯏꯇꯣ ꯏꯇꯨꯡꯗꫭ ꯀ꯭ꯔꯤ ꯅꯣ ꯈꯪꯗꯤ
ꯎꯝ ꯅꯪꯗꯤ ꯑꯩꯒꯤ ꯅꯨꯄꯤꯅꯦ ꯍꯥꯏꯕ
ꯑꯣꯏꯁ
ꯑꯣꯏꯁ ꯑꯣꯏꯁ ꯍꯥꯏꯒꯅꯨ ꯑꯧ ꯍꯥꯏꯌꯣ ꯑꯁ ꯅꯪꯁ ꯌꯥꯝ ꯅꯣꯛꯀꯂ ꯅꯣꯛꯄꯒꯤ ꯐꯥꯏꯟ ꯂꯧꯔꯗꯤ ꯎꯝ ꯑꯦꯛꯖꯥꯝ ꯊꯥ ꯆꯠꯂꯒ ꯏꯗꯕꯤꯗꯅ ꯄꯪ ꯅꯣꯛ ꯅꯣꯛꯇ ꯂꯩꯔꯝꯗꯧ ꯃꯥꯜꯂꯦ ꯅꯪꯁꯦ ꯅꯣꯛꯧꯕꯒꯤ ꯐꯥꯏꯜ ꯑꯣꯏꯔꯥ ꯁꯦꯡꯕ
ꯎ ꯍꯧꯖꯤꯛ ꯃꯣꯔꯅꯤꯡꯗ ꯀꯔꯤꯒꯤꯔꯥ
ꯃꯣꯔꯅꯤꯡ ꯍꯥꯏꯒꯅꯨ ꯃꯣꯔꯅꯤꯡ ꯍꯥꯏꯒꯅꯨ ꯏꯚꯅꯤꯡ ꯅꯨꯡꯊꯤꯤꯟ ꯍꯥꯏꯌ ꯀꯔꯤ ꯃꯣꯔꯅꯤꯡ ꯑꯌꯨꯛꯇꯤ ꯉꯁꯥꯏ ꯄꯨꯡ ꯑꯍꯨꯝ ꯑꯗꯨꯋꯥꯏ ꯑꯗꯨꯝ ꯑꯩ ꯌꯣꯟꯗꯤ ꯅꯨꯡꯗꯥꯥꯐꯧ ꯊꯣꯛꯂꯛꯈ꯭ꯔꯦ ꯑꯗꯟꯅꯦ ꯑꯁ ꯔꯦꯐ꯭ꯔꯤꯗꯣ ꯑꯩꯅꯦ ꯔꯦꯐ꯭ꯔꯤ
ꯎꯝ
ꯑꯥ ꯑꯗꯨꯒꯤ ꯅꯪ ꯋꯥ ꯋꯥꯕꯒꯤ ꯃꯥꯜꯂꯦ ꯃꯥ ꯅꯪꯗꯣ ꯈꯔ ꯀꯣꯛꯇꯣ ꯀ꯭ꯔꯦꯛ ꯆꯨꯕꯗ ꯆꯨꯕ ꯃꯥꯜꯂꯦ
ꯑꯁ ꯀꯣꯛꯇꯣ ꯀ꯭ꯔꯦꯛ ꯆꯨꯕ ꯅꯠꯇꯦ ꯅꯪꯅꯦ ꯒ꯭ꯌꯥꯟ ꯇꯥꯗ꯭ꯔꯤꯁꯦ
ꯑ
ꯅꯪ ꯉꯔꯥꯡ ꯇꯨꯝꯕꯗ ꯀꯩꯅꯣ ꯆꯥꯗꯕ ꯃꯥꯜꯂꯦ ꯅꯪ ꯉꯔꯥꯡ ꯅꯨꯡꯇꯤꯒꯤ ꯅꯨꯡꯇꯤꯒꯤ ꯀꯣꯛ ꯋꯥꯠꯄꯒꯤ ꯍꯤꯗꯥꯛ ꯆꯥꯄꯗꯣ ꯆꯥꯗꯔꯦ
ꯑꯣ ꯑꯣ ꯑꯩꯗꯤ ꯑꯩꯗꯤ ꯇꯨꯝꯗꯕꯅꯤꯅ ꯆꯥꯗꯦꯅ
ꯏꯁ ꯑꯗꯨꯒꯤ ꯑꯣꯏꯕ ꯃꯥꯜꯂꯦ ꯇꯨꯝꯗꯕꯤꯗ ꯀꯥꯏ ꯍꯨꯔ ꯑꯃ ꯆꯠꯂꯤꯕ ꯅꯪꯗꯤ ꯂꯩꯁꯥꯕꯤꯅꯕ ꯍ ꯑꯁ ꯍꯧꯖꯤꯛꯀꯥꯟꯗꯤ
ꯍꯨꯔꯟ ꯃ ꯅꯠꯇꯦ ꯑꯩ ꯑꯁ ꯍꯩꯅꯎ ꯍꯩꯅꯎꯗꯣ ꯑꯩꯒꯤ ꯌꯥꯗꯣꯏ ꯌꯥꯗꯕꯒꯤ ꯆꯥꯕ ꯌꯥꯗꯦ
ꯅꯪꯒꯤ ꯌꯥꯗꯣ
ꯎꯝ ꯌꯥ ꯂꯩꯗꯕꯒꯤꯀꯣ ꯍꯥꯏ
ꯑꯩꯒꯤ ꯑꯍꯨꯝ ꯄꯤꯌꯣꯔꯥ ꯍꫭꯔꯦꯟ ꯄꯤꯔꯀꯦ ꯅꯪ ꯌꯥꯗꯥꯏ ꯑꯗꯨꯗꯗꯤ ꯑꯩꯁꯨ ꯑꯩꯒꯤ ꯑꯄꯣꯒꯤꯁꯨ ꯌꯥꯕ꯭ꯔꯥ ꯂꯩ ꯌꯥꯝꯅ
ꯈꯔ ꯈꯔ ꯐꯖꯕ ꯄꯤꯔꯛꯑꯣ ꯀꯣ ꯃꯨꯁꯛ ꯃꯨꯕ ꯀꯣꯏꯗꯕ ꯄꯤꯔꯛꯀꯅꯨ
ꯅꯪꯒꯤꯗꯤ ꯀꯩꯅꯣ ꯎ ꯀꯩꯅꯣꯒꯤꯗꯣꯏ ꯑꯣ ꯀꯦꯒꯥ ꯁꯟꯒꯤ ꯌꯥꯗꯣ ꯍꯥꯞꯄꯗꯤ ꯐꯖꯒꯅꯤ ꯅꯪꯒꯤꯗꯤ
ꯎꯝ ꯑꯗꯨꯗꯣ ꯃꯐꯝ ꯃꯐꯝ ꯂꯩꯇꯦ ꯅꯪꯒꯤ ꯄꯤꯒꯦ ꯍꯥꯏꯕꯒꯤ ꯂꯧꯒꯦ ꯍꯥꯏꯕꯅꯦ ꯑꯣꯛꯀ ꯁꯟꯒꯗꯤ ꯄꯥꯝꯖꯗꯦꯍꯦ ꯎꯝ
ꯑꯣ ꯑꯩꯒꯤ ꯑꯗꯨꯗꯤ ꯄꯤꯔꯛꯀꯦ ꯍꯣꯔꯦꯟ ꯑꯍꯨꯝꯒꯨꯝꯕ ꯑꯩꯒꯤ ꯂꯦꯝꯃꯒ ꯊꯣꯛꯑꯒ ꯂꯩꯔꯝꯃꯦꯕ ꯑꯁ ꯑꯩꯒꯤꯗꯣ ꯅꯥꯇꯣꯟꯗꯁꯨ ꯈꯔ ꯈꯔ ꯍꯧꯋꯦ ꯅꯥꯇꯣꯟꯗꯁꯨ ꯍꯧꯋꯦ ꯑꯩꯒꯤꯗꯣ ꯑꯗꯨ ꯅꯥꯇꫭ ꯂꯣꯟꯗꯥ ꯍꯧꯕꯗꯣ ꯃꯔꯤ ꯃꯔꯤ ꯍꯧꯕ ꯑꯩꯅ ꯑꯍꯨꯝ ꯑꯍꯨꯝ ꯂꯧꯊꯣꯛꯄꯤꯕ
ꯃꯔꯤ ꯃꯔꯤ ꯎꯝ ꯍꯧꯔꯗꯤ ꯑꯗꯨ ꯎꯝ ꯇꯔꯨꯛ ꯇꯔꯨꯛ
ꯅꯤꯄꯥꯥꯟꯅꯦ ꯇꯛꯅ ꯇꯨꯛ ꯇꯛ ꯇꯔ ꯇꯛ ꯇꯛ ꯇꯛ ꯎꯝ ꯅꯪꯅꯧꯕꯒꯤ ꯐꯥꯏ ꯌꯥꯝ ꯅꯪ ꯅꯣꯛꯄꯒꯤ ꯐꯥꯏ ꯌꯥꯝ ꯇꯥꯗꯧ ꯃꯥꯜꯂꯦ ꯉꯁꯤꯁꯦ
ꯑꯣ ꯊꯥꯔꯣ ꯑꯣ ꯊꯥꯔ ꯑꯣ
ꯂꯥꯁꯇ ꯅꯪ ꯚꯗꯨ ꯐꯥꯏꯟꯔꯅꯤꯀꯣ ꯚꯗꯨ ꯐꯥꯏꯟꯔꫭꯔꯥ
ꯂꯨꯗꯣ ꯁꯅꯁꯤꯔꯥ
ꯏꯁ ꯂꯨꯗꯨ ꯂꯨꯨꯗꯨꯗꯤ ꯍꯨꯃꫭ ꯈꯥꯏꯒꯦꯗ ꯈꯥꯏꯅ
ꯂꯨꯗꯣ ꯂꯨꯗꯣ ꯁꯥꯟꯅꯕ ꯈꯛꯇꯅꯦ ꯑꯗꯨꯗ ꯕꯨꯗꯨ ꯐꯥꯏꯟ ꯂꯧꯎꯗꯣ
ꯑꯩꯈꯣꯏꯗꯤ ꯍꯦꯔꯣꯅꯤꯅ ꯈꯨꯟ ꯉꯥꯛꯄ ꯃꯤꯅꯦ ꯑꯩꯈꯣꯏꯗꯤ
ꯑꯥꯁ
ꯑ ꯑꯩꯈꯣꯏ ꯁꯥ ꯐ ꯆꯠꯁꯦ ꯐꯔꯤꯗ ꯂꯩꯕ ꯌꯥꯥꯄꯣꯅ ꯊꯅꯦ ꯅꯪꯒꯨꯝꯕ ꯅꯥꯟ ꯊꯗ ꯀꯥꯏ
ꯀ꯭ꯔꯤ ꯀ꯭ꯔꯤ ꯍꯥꯏꯌꯣ ꯍꯥꯏꯌꯣ
ꯀꯔꯤ ꯀꯔꯤ ꯀ꯭ꯔꯤꯒꯔꯤ ꯍꯥꯏꯔꯒ ꯍꯥꯏꯒ ꯍꯥꯏꯇꯥꯕꯤꯒꯦꯀ ꯉꯁꯥꯏꯗꯤ ꯇꯥꯏꯕꯤꯔꯒ ꯂꯩꯈꯔꯒ ꯎꯝ ꯅꯪ ꯉꯁꯤ ꯅꯣꯛꯄꯗ ꯄꯥꯡꯒꯜ ꯌꯥꯝ ꯆꯅ ꯍꯣꯔꯦꯟ ꯌꯥꯝ ꯆꯥꯗꯧ ꯃꯥꯜꯂꯦꯗ ꯅꯪꯒꯤꯁꯦ ꯆꯥꯛ ꯌꯥꯝ ꯆꯥꯅꯤꯡꯉꯥꯏ ꯅꯣꯛꯄ ꯃꯥꯜꯂꯦꯗ ꯅꯪꯒꯤꯁꯦ
ꯍꯣꯏ ꯗꯩꯖꯦꯁꯥꯟ ꯐꯅꯤꯉꯥꯏꯀꯣ ꯎꯁꯣꯑꯒ ꯑꯥ ꯕꯔꯤꯟꯖꯜ
ꯎꯝ ꯉꯁꯣꯏꯒ ꯉꯁꯣꯏꯒ ꯕ꯭ꯟꯖꯔ ꯍꯥꯏꯕꯗꯨ ꯈꯝꯃꯦꯅ ꯍꯥꯏꯌꯣ ꯈꯥꯃꯦꯟ ꯎꯝ ꯈꯥ ꯐꯣꯔ ꯈꯥ ꯃꯦꯟ ꯐꯣꯔ ꯃꯦꯟ
ꯈꯥꯃꯦꯟꯁꯨ ꯈꯥꯃꯦꯟ ꯑꯁꯤ ꯑꯁꯤꯟꯕ ꯈꯥꯃꯦꯟ ꯈꯥꯕ ꯑꯣ ꯅꯣꯔꯃꯦꯜ ꯈꯥꯃꯦꯟ
ꯎꯝ ꯏꯆꯝ ꯆꯝꯕ ꯈꯥꯃꯦꯟ ꯈꯥ ꯐꯣꯔ ꯈꯥ ꯃꯦꯟ ꯐꯣꯔ ꯃꯦꯟ ꯈꯥ ꯃꯦꯟ ꯑꯗꯨꯃꯥꯏ ꯍꯥꯏꯔꯣꯀꯣ ꯅꯪꯒꯤꯗꯣ ꯎꯁꯣꯏ ꯍꯥꯏꯕꯗꯨꯁꯨ ꯎ ꯐꯣꯔ ꯎ ꯁꯣꯏ ꯐꯣꯔ ꯁꯣꯏ ꯎ ꯁꯣꯏ ꯍꯥꯏꯒꯗꯕ
ꯑꯁ ꯅꯪꯒꯤ ꯃꯅꯤꯄꯨꯔꯤꯒꯤ ꯂꯥꯏꯁꯟꯗꯤ ꯌꯥꯝ ꯅꯨꯡꯉꯥꯏꯍꯦ
ꯏꯁ ꯅꯨꯡꯉꯥꯏꯕꯅꯦ ꯏꯁ ꯀꯩꯅꯣꯅꯦ ꯗꯤ ꯑꯦꯝ ꯀꯣꯂꯦꯖꯇ ꯀꯩꯅꯣ ꯑꯣꯖꯥ ꯇꯧꯔꯒ ꯂꯩꯕꯅꯦ ꯃꯅꯤꯄꯨꯔꯤꯗ ꯍꯟꯗꯛꯁꯦ
ꯑꯗꯨ ꯑꯩꯅ ꯈꯪꯕꯤꯗꯕ ꯑꯣ ꯑꯩꯉꯣꯟꯗꯁꯨ ꯀ ꯀ ꯈ
ꯀꯁꯥꯟ ꯃꯙ ꯊꯥ ꯋꯥꯟ ꯃꯟ ꯊꯥ ꯑꯃꯒꯤ ꯀꯣꯔꯁꯇ ꯀꯩꯅꯣ ꯑꯣꯏꯒꯅꯤ ꯂꯤꯁꯤꯡ ꯀꯨꯟꯊ꯭ꯔꯥ ꯃꯉꯥ
ꯑꯥ
ꯑꯦꯁ ꯅꯪ ꯇꯨꯝꯗꯕꯤꯗ ꯅꯨꯡꯇꯤꯒꯤ ꯄꯨꯡ ꯀꯨꯟꯃꯔꯤ ꯄꯨꯡ ꯀꯨꯟꯃꯔꯤꯗꯣ ꯇꯨꯝꯍꯟꯗꯕꯤꯗ ꯑꯗꯨꯝ ꯇꯥꯛꯂꯛꯈꯤꯗꯣꯏꯅꯦꯍꯦ
ꯀꯨꯟ ꯃꯉꯥ ꯍꯥꯏꯌꯣ ꯃꯤꯒ ꯃꯥꯟꯅꯗꯕ
ꯑꯃꯨꯛ ꯀꯨꯟ ꯃꯉꯥ ꯁꯒ꯭ꯔꯖꯂꯣ ꯄꯨꯡꯗꯨ ꯅꯪꯒꯤ ꯄꯨꯡ ꯀꯨꯟ ꯃꯉꯥ ꯁꯨꯕ ꯂꯩꯕ ꯃꯥꯜꯂꯤꯦ
ꯅꯪꯣꯟꯗ ꯍꯥꯏꯕꯅꯤꯗ ꯀꯨꯜ ꯃꯉꯥ ꯅꯪꯁꯨ ꯨ ꯀꯨꯟꯃꯔꯤꯗꯅꯤꯡ ꯍꯥꯏꯅꯤꯡꯕꯗꯣ ꯈꯪꯉꯤ ꯅꯪꯗꯤ ꯆꯥꯛ ꯏꯟꯁꯥꯡ ꯊꯣꯡꯗꯕ꯭ꯔꯥ ꯑꯗꯣ